ꯁꯤꯃꯔꯜ
ꯍꯥꯎ
ꯅꯪ ꯀꯩ ꯇꯧꯔꯝꯃꯤꯅꯣ
ꯁꯨꯝ ꯂꯩꯔꯝꯕꯅꯦ
ꯆꯥꯛ ꯆꯥꯔꯕ
ꯆꯥꯔꯦ
ꯀꯔꯤ ꯌꯦꯟꯁꯥꯡ ꯆꯥꯏ
ꯍꯋꯥꯏ
ꯍꯥ ꯑꯩ ꯂꯨꯄꯥ ꯅꯥꯏꯟꯇꯤ ꯅꯥꯏꯟꯇꯤ ꯊ꯭ꯔꯤ ꯂꯩꯍꯧꯋꯦ ꯑꯃ ꯄꯩꯁꯥ ꯆꯪꯉꯛꯅꯕꯒꯤ ꯂꯩꯕꯗꯨꯗꯣ
ꯑꯥ
ꯑꯗꯨꯗ ꯑꯇꯣꯞꯄ ꯇꯥꯛꯁ ꯃꯌꯥꯝ ꯂꯥꯛꯑꯗꯤ ꯐꯗꯧꯅꯤꯀꯣ
ꯐꯗꯧꯅꯤ
ꯃꯇꯦꯛ ꯃꯇꯦꯛ ꯉꯥꯏꯍꯥꯛ ꯉꯥꯏꯍꯥꯛ ꯋꯥꯔꯤ ꯁꯥꯔꯒ ꯄꯩꯁꯥ ꯈꯔ ꯈꯔ ꯆꯪꯉꯛꯏꯁꯦ
ꯎꯝ
ꯁꯣꯐꯤꯌꯥꯗꯣ ꯑꯩꯅ ꯃꯥꯒꯤ ꯂꯣꯏꯁꯤꯟꯗꯕꯗꯨꯁꯨ ꯂꯣꯏꯁꯤꯟꯅꯕꯅ ꯋꯥꯔꯤ ꯁꯥꯥꯁꯦ ꯍꯥꯏꯔꯒ ꯁꯪꯗꯕꯩ ꯑꯣꯏꯔꯝꯃꯅꯤ ꯃꯥ
ꯁꯪꯉꯝꯃꯣꯏ ꯃꯥ ꯇ꯭ꯌꯨꯁꯟ ꯆꯠꯄꯅꯤꯅ
ꯅꯪꯗꯤ ꯍꯣꯝ ꯇ꯭ꯌꯨꯇꯔ ꯑꯝꯇ ꯆꯠꯇꯦꯀꯣ
ꯆꯠꯇꯦ
ꯅꯪꯒꯤ ꯀ꯭ꯂꯥꯁꯁꯦ ꯄꯨꯡ ꯀꯌꯥꯗꯩ ꯀꯌꯥ ꯕꯥꯎꯅꯣ
ꯄꯨꯡ ꯑꯍꯨꯝꯕꯣꯛ
ꯑꯌꯨꯛꯀꯤ ꯄꯨꯡ ꯀꯌꯥꯗꯒꯤ
ꯇꯥꯗ꯭ꯔ‌ꯣ
ꯉꯁꯤ ꯆꯠꯇ꯭ꯔꯕꯣ
ꯆꯠ
ꯎꯝ ꯑ ꯉꯁꯤꯒꯤ ꯌꯦꯟꯁꯥꯡꯗꯨ ꯆꯥꯅꯤꯡ ꯍꯥꯎ ꯍꯥꯎꯇꯦ ꯌꯥꯝꯅ
ꯍꯥꯥ
ꯉꯁꯤꯒꯤ ꯏꯟꯖꯥꯡꯗꯣ ꯌꯥꯝ ꯍꯥꯎꯇꯦꯕ꯫
ꯀꯩ ꯏꯟꯖꯥꯡꯅꯣ꯫
ꯈꯣꯡꯗ꯭ꯔꯨꯝ ꯊꯣꯡꯉꯦꯕ ꯀꯣ ꯃꯍꯥꯎꯗꯣ ꯌꯥꯝ ꯑꯝꯇ ꯂꯩ ꯇꯕꯩ ꯇꯥꯏꯞ ꯇꯧꯋꯦꯕ ꯉꯁꯤꯗꯤ ꯅꯍꯥꯟꯒꯩꯗꯤ ꯍꯥꯎꯕꯅꯦꯕ ꯉꯁꯤꯗꯤ ꯍꯥꯎꯇꯦ꯫ ꯀꯩꯒꯤ ꯑꯣꯏ ꯖꯥꯅꯣ꯫
ꯑꯦ ꯃꯔꯛ ꯃꯔꯛꯇꯁꯨ ꯍꯥꯎꯇ ꯇꯥꯃꯅꯤ ꯀꯩꯅꯣ꯫
ꯉꯥꯁꯨ ꯃꯌꯥꯝ ꯍꯥꯞꯄꯤꯅꯦ ꯉꯥꯁ ꯃꯌꯥꯝ ꯍꯥꯞ ꯍꯥꯏꯕ ꯉꯥ ꯑꯃ ꯑꯗꯨꯨꯝ ꯑꯆꯧ ꯑꯆꯧꯕ ꯑꯁ
ꯉꯥ ꯍꯥꯥꯎꯞꯒ ꯍꯦꯛꯇꯥ ꯍꯥꯎ ꯅꯤ ꯂꯩꯕ ꯅꯠꯇꯦꯅꯦ꯫
ꯃꯌꯥꯝꯅ ꯉꯥ ꯍꯥꯞꯄꯗꯤ ꯍꯥꯎꯋꯤ ꯉꯥ ꯃꯆꯦꯠ ꯑꯃ ꯍꯥꯞꯄꯗꯤ ꯍꯥꯎꯋꯦꯅ ꯑꯆꯧ ꯑꯆꯧꯕ ꯍꯥꯞꯄꯤꯅꯤ ꯍꯥꯎꯇꯦ꯫
ꯑꯩꯈꯣꯏꯗꯤ ꯉꯥ ꯌꯥꯝ ꯂꯩꯇꯝꯃꯤꯅ ꯀꯥꯡꯁꯣꯏꯗ ꯈꯤꯇꯪ ꯈꯤꯇꯪꯗ ꯍꯥꯞꯄꯦ ꯑꯩꯈꯣꯏꯁꯤ ꯊꯣꯡꯕ ꯀꯥꯟꯗꯗꯤ꯫
ꯎꯝ ꯎꯝ꯫ ꯄꯨꯂꯞ ꯄꯨꯂꯞ ꯂꯩꯔꯒ ꯑꯗꯨꯃꯥꯏꯅ ꯍꯣꯁꯇꯦꯜꯒꯨꯝꯕꯗ ꯆꯥꯕꯗꯨꯗꯤ ꯌꯥꯝ ꯍꯥꯎꯕꯅꯤꯗ ꯈꯤꯇꯪ ꯑꯣꯏꯔꯖꯨ꯫ ꯆꯥ ꯐꯪꯗꯕꯒꯤ ꯇꯥꯏꯞꯇꯀꯣ ꯍꯥꯏꯗꯤ ꯐꯪꯉꯁꯨ ꯑꯃ ꯑꯩꯈꯣꯏꯒꯤ ꯋꯥꯈꯜꯗ ꯑꯃ ꯌꯨꯝꯗ ꯂꯩꯇꯕꯒꯤ ꯈꯤꯇꯪꯒ ꯊꯣꯡꯕꯁꯦ ꯄꯥꯛꯈꯥꯎꯗ ꯍꯥꯎꯕꯤꯗꯣ ꯐꯪꯖꯗꯕꯩ ꯇꯥꯏꯞꯇ ꯈꯟꯕꯗꯣ꯫ ꯑꯗꯨꯗꯨꯒꯤ꯫ ꯍꯥꯏꯗꯤ꯫ ꯑꯩꯈꯣꯏꯅ ꯄꯥꯝꯕ ꯑꯃ ꯑꯃ ꯉꯥ ꯑꯣꯏꯔꯣ ꯑꯃ ꯑꯣꯏꯔꯣ ꯌꯨꯝ ꯅꯠꯇꯝꯃꯤꯅ ꯃꯔꯥꯡ ꯀꯥꯏꯗꯃꯤꯅ ꯈꯤꯇꯪ ꯇꯧꯕꯗ ꯍꯥꯎꯔꯦ꯫
ꯑꯗꯨꯅ ꯑꯗꯨꯝ ꯆꯥꯇꯔꯦꯠ ꯆꯥ ꯑꯣ ꯗꯨꯏ ꯃꯊꯪꯂꯣ ꯆꯪꯉꯛꯏꯖꯦ꯫
ꯑꯥꯎ꯫
ꯆꯉꯛꯇꯧ ꯋꯥꯠꯂꯝꯒꯤꯅꯤ꯫
ꯐꯪꯅꯤꯡꯃꯟꯗꯅ ꯐꯪꯗ꯭ꯔꯕꯅꯤꯀꯣ ꯑꯩ꯫
ꯁꯣꯐꯤꯌꯥꯏ ꯆꯍꯨꯝꯆ ꯂꯪꯉꯛꯄꯅꯤ꯫
ꯑꯩꯁꯦ ꯍꯟꯗꯛꯇꯤ ꯊꯕꯛꯁꯦ ꯁꯨꯡꯋꯥꯠ ꯋꯥꯠꯇ꯭ꯔꯦ ꯋꯥꯔꯦ꯫
ꯀꯩ ꯊꯥꯕꯛꯆꯤꯜꯂꯤꯅꯣ꯫
ꯈꯪꯗꯦ ꯉꯔꯥꯡꯁꯨ ꯑꯉꯥꯡ ꯑꯃꯒꯤ ꯑꯦꯛꯖꯥꯝ ꯊꯥꯕ ꯆꯠꯂꯨꯏꯌꯦ꯫
ꯍ
ꯌꯨꯝꯗ ꯂꯩꯇꯕ ꯕꯣꯛꯁꯤꯡ ꯁꯥꯟꯅꯕ ꯑꯉꯥꯡ ꯑꯃꯒꯤ
ꯑꯗꯨꯗꯨꯒ ꯅꯍꯥꯟꯅ ꯆꯨꯔꯥꯀꯣꯔꯣꯟꯒꯤ ꯃꯇꯨꯡ-ꯃꯇꯨꯡ ꯑ ꯀꯣꯏꯕ ꯆꯠꯄ ꯀꯣꯏꯕ ꯆꯠꯄ ꯍꯥꯏꯗꯤ ꯏꯃꯥꯟꯅꯕꯤꯒꯤ ꯃꯅꯥꯎ ꯅꯨꯄꯥ ꯑꯃ ꯀꯤꯗꯅꯤ ꯐꯦꯜ ꯑꯣꯏ ꯍꯥꯏꯕ꯫ ꯀꯤꯗꯅꯤ ꯑꯅꯤꯃꯛ ꯐꯦꯜ ꯑꯣꯏꯌꯦꯌꯦ ꯕꯤꯁꯅꯨꯄꯨꯔ ꯖꯦꯟꯕꯤꯒꯤ ꯑꯃ ꯃꯦꯔꯤꯟꯗꯥꯗꯣ ꯈꯪꯕꯔ ꯅꯪ
ꯈꯪꯉꯦ꯫
ꯑꯗꯨꯗꯨꯒꯤ ꯃꯅꯥꯎꯅꯨꯞ ꯄꯥ ꯀ꯭ꯂꯥꯁ ꯇꯦꯟ ꯊꯥꯕ ꯑꯃ ꯂꯩꯕꯅꯦꯕ꯫
ꯑꯥ
ꯑꯗꯨꯗꯣ ꯀꯤꯅꯤ ꯑꯅꯤꯃꯛ ꯐꯦꯜ ꯑꯣꯏꯌꯦꯌꯦ꯫ ꯑꯗꯨꯒꯤ ꯃꯣꯏ ꯕꯤꯁꯅꯨ ꯅꯦ ꯇꯤꯀꯦꯁꯣꯔꯤꯅꯦ ꯑꯩꯈꯣꯏ ꯑꯍꯨꯝ ꯆꯠꯂꯨꯕꯅꯦꯕ꯫ ꯑꯗꯨꯒ ꯗꯥꯏꯂꯥꯏꯁꯤꯁ ꯇꯧ ꯃꯥꯜꯂꯦ ꯑꯗꯨꯝ ꯆꯥꯡ ꯅꯥꯏꯅ ꯑꯗꯨꯒ ꯏꯕꯦꯃꯥ ꯅꯣꯕꯣꯗꯥꯌꯥ ꯑꯟ ꯖꯦ ꯅꯕꯣꯗꯌꯥ ꯇꯝꯕꯅꯦꯕ ꯀꯣ ꯕꯤꯁꯅꯨꯄꯨꯔꯒꯤ
ꯑ
ꯀꯩꯅꯣꯁꯨ ꯇꯧꯋꯦꯌꯦ ꯑ ꯗꯛꯁꯅꯥꯒ ꯈꯜꯂꯦ ꯌꯦ꯫ ꯂꯥꯏꯔꯤꯛꯁꯨ ꯍꯩꯕ ꯑꯉꯥꯡ ꯑꯣꯏꯕ꯫
ꯑꯥ
ꯌꯥꯝ ꯃꯥꯏ ꯋꯥꯈꯜꯗꯣ ꯌꯥꯝ ꯅꯨꯡꯉꯥꯏꯔꯝꯃꯣꯏꯀꯣ ꯍꯥꯏꯗꯤ ꯃꯥꯅ ꯇꯧꯅꯤꯡꯉꯤꯕ ꯇꯧꯒꯦ ꯈꯜꯂꯤꯗꯣ ꯐꯪꯉꯔꯣꯏꯗꯅ ꯑꯗꯨꯃꯥꯏꯅ ꯅꯥ ꯂꯩꯔꯗꯤ꯫
ꯑꯥ
ꯅꯨꯡꯉꯥꯏ꯫
ꯍꯧ ꯍꯧꯖꯤꯛꯁꯨ ꯐꯠꯇ꯭ꯔꯤꯕꯣ
ꯐꯠꯇ꯭ꯔꯤꯗ ꯗꯥꯏꯂꯥꯏꯁꯤꯁ ꯇꯧꯔ ꯂꯩꯔꯅꯦ
ꯃꯦꯔꯤꯟꯗ ꯂꯩꯍꯧꯕ꯭ꯔꯣ ꯃꯌꯨꯝꯗ꯫
ꯂꯩꯍꯧꯋꯦ ꯅꯍꯥꯟ ꯑꯩꯈꯣꯏꯅ ꯆꯠꯄꯗꯣ ꯑꯗꯨꯗꯗꯤ ꯂꯩꯍꯧꯋꯦ ꯑꯗꯨꯒ ꯀꯩꯅꯣ ꯇꯧꯕꯗꯣ ꯑꯥ ꯀꯩ ꯍꯥꯏꯗꯣꯏꯅꯣ ꯈꯪꯗꯔꯦ ꯑꯩꯁꯦ꯫ ꯑꯉꯥꯡꯗꯨꯁꯨ ꯄꯥꯈꯪ ꯃꯆꯥ ꯐꯥꯖꯔꯕꯅꯦꯕ ꯀ꯭ꯂꯥꯁ ꯇꯦꯟ ꯍꯥꯏꯁꯦ
ꯎꯝ
ꯅꯨꯡꯉꯥꯏꯇꯦ
ꯔꯣꯃꯤꯇꯥ ꯃꯅꯥꯛꯇ ꯅꯠꯇ꯭ꯔꯣ
ꯍꯣꯏ ꯆꯥꯅꯤꯡ ꯊꯛꯅꯤꯡꯕꯁꯨ ꯄꯪꯆꯥ ꯆꯥꯕꯁꯨ ꯌꯥꯕ ꯅ ꯅꯠꯇꯦ ꯆꯠꯊꯣꯛꯄꯁꯨ ꯌꯥꯕ ꯅꯠꯇꯦ ꯃꯥꯒꯤ ꯗ꯭ꯔꯤꯝꯗꯨꯁꯨ ꯄꯨꯡꯆꯥꯏ ꯆꯥꯕ ꯇꯕ ꯇꯣꯝꯅꯤ ꯀꯣ ꯀꯩ ꯏꯁꯃꯥꯖ ꯄꯦꯜꯂꯝ ꯃꯣꯏꯌꯦꯦ ꯀꯤꯅꯤ ꯅꯥꯝꯃꯈꯛꯁꯨ ꯅꯠꯇꯦ ꯑꯅꯤꯕꯨ ꯏꯁꯣꯔ ꯏꯁꯁꯣꯔ ꯃ ꯃꯥꯖ ꯁ ꯑꯉꯥꯎꯕꯅꯦ ꯑꯗꯨꯗ ꯇꯥꯔꯛꯀꯗꯧꯔꯕꯅꯤ
ꯑꯅꯤꯃꯛꯒ ꯑꯣꯏꯗꯣ ꯑꯁ ꯋꯥꯔꯝꯅꯤ ꯇ꯭ꯔꯥꯟꯁꯄ꯭ꯂꯥꯟ ꯇꯧꯁꯦ ꯍꯥꯏꯔꯛꯇꯦꯖꯥꯠꯂ
ꯕꯣꯅꯔ ꯊꯤꯔꯤꯕ ꯅꯠꯇ꯭ꯔꯒ ꯐꯪꯗ꯭ꯔꯤꯕ ꯈꯪꯗꯦ ꯃꯣꯏꯗꯤ
ꯁꯨꯃꯥꯏꯅ ꯅꯅꯥꯁ ꯅꯕꯗꯤꯦ ꯁꯃꯤꯇꯤꯗꯒꯤ ꯃꯇꯦꯡꯒ ꯂꯧꯕ ꯌꯥꯒꯦ ꯇꯣꯣꯏꯇꯣ
ꯈꯪꯇ ꯃꯌꯥꯝ ꯈꯥꯏꯅꯔ ꯄ ꯇꯧ ꯃ ꯉ ꯍꯖꯥ ꯀꯩꯀꯥ ꯂꯣꯏꯅ
ꯎꯝ ꯑꯗꯨꯕꯨꯗꯤ ꯄꯤꯔꯝꯒꯅꯤꯗ ꯅꯍꯥꯟꯗ
ꯇꯕꯨꯗꯌꯥ ꯇ ꯃ ꯅꯠꯇ꯭ꯔꯣꯃꯁ
ꯎꯝ ꯇꯃꯅꯤ
ꯎ
ꯗꯥꯏꯂꯥꯏꯁꯤꯁ ꯑꯃꯨꯛꯃꯨꯛ ꯇꯧꯕꯗ ꯄꯨꯡ ꯃꯔꯤ ꯃꯔꯤ ꯆꯪꯉꯦꯌꯦ
ꯃꯥ
ꯑꯗꯨꯗꯨꯒ ꯑꯗꯨꯁꯨ ꯑꯣꯏꯁꯤꯟꯕꯗꯅꯦ ꯅꯨꯃꯤꯠ ꯅꯤꯐꯨꯅꯤ ꯆꯪꯉꯦ ꯍꯥꯏꯕ ꯀꯩꯅꯣꯝ ꯍꯥꯏꯌꯦꯕ ꯉꯛꯁꯝꯗ ꯇꯧꯕꯁꯨ ꯌꯥꯏ ꯑꯗꯩꯗꯤ ꯐꯥꯏꯒꯟꯗ ꯇꯧꯕꯁꯨ ꯌꯥꯏ ꯑꯗꯩꯗꯤ ꯈꯨꯠ ꯁ ꯇꯧꯕꯁꯨ ꯌꯥꯝ ꯃꯥꯜꯂꯦ ꯈꯨꯠꯀꯤ ꯀꯩꯅꯣꯁꯦ ꯑꯁ ꯃꯊꯛ ꯋꯥꯏꯒꯤ ꯆ ꯀꯩ ꯍꯥꯏꯗꯣꯏꯅꯣ ꯈꯪꯗꯦ ꯃꯍꯝ ꯋꯥꯏꯒꯤꯁꯦ
ꯑ
ꯑꯁ ꯑꯩꯗꯤ ꯋꯥꯈꯜꯗ ꯌꯥꯝ ꯗꯥꯅ ꯆꯠꯇꯧ ꯃꯥꯜꯂꯦ ꯁꯤꯗꯣꯔꯔꯕꯩ ꯇꯥꯏꯞꯇ ꯈꯟꯗꯧ ꯃꯥꯜꯂꯦꯕ ꯏꯁꯥꯁꯦ ꯀꯣ
ꯈꯟꯗꯣꯏꯅꯦ
ꯃꯤꯅꯕꯨꯗꯤ ꯀꯩꯝ ꯇꯧꯔꯣꯏ ꯈꯣꯠꯂꯣꯏꯅ ꯍꯥꯏꯔꯛꯀꯗꯣꯏꯅꯦ ꯑꯩ ꯑꯅꯥꯕ ꯍꯪꯕꯒ ꯃꯌꯥꯝ ꯂꯥꯛꯀꯗꯣꯏꯅꯦꯕ
ꯎꯝ
ꯑꯗꯨꯕꯨ ꯑꯩꯒꯤ ꯋꯥꯈꯜꯗꯗꯤ ꯑꯗꯨꯅ ꯍꯦꯟꯅ ꯄꯨꯛꯅꯤꯡ ꯅꯨꯡꯁꯤꯔꯅꯤ ꯏꯕꯦꯝ ꯑꯃ ꯑꯅꯥꯕ ꯍꯪꯕ ꯂꯥꯛꯄ ꯃꯌꯥꯝꯗꯨ
ꯎꯝ
ꯑꯩ ꯁꯤꯁꯤꯒ ꯁꯤꯁꯤꯒ ꯀꯩꯅꯣ ꯑꯣꯏꯗꯣꯏꯔꯝꯒꯅꯤ ꯀꯨꯟꯅꯤꯄꯥꯟ ꯑꯣꯏꯗꯣꯏꯔꯝꯒꯅꯤ ꯑꯩꯁꯦ
ꯂꯣꯏꯗꯕꯔꯦꯗꯗꯤꯦ
ꯂꯣꯏꯗꯧꯔꯕꯅꯦ ꯃꯔꯤ ꯃꯉꯥ ꯈꯛꯇ ꯉꯥꯏꯔꯝꯃꯅꯤ
ꯆꯪꯉꯥꯏꯦ ꯌꯥꯝ ꯑꯃꯅ ꯇꯧꯕꯗ꯭ꯔꯦ
ꯃꯛꯇ ꯄ ꯏꯁꯥꯗꯤ ꯍꯪꯉꯃꯛꯇꯦꯕ ꯁꯨꯝ ꯃꯣꯏ ꯃꯃꯥꯗꯨꯅ ꯋꯥꯔꯤ ꯂꯤꯕ ꯇꯣ ꯑꯗꯩꯗꯤ ꯊꯕꯛ ꯑꯇꯣꯞꯄꯁꯨ ꯇꯧꯕꯐꯝ ꯑꯃ ꯈꯪꯉꯔꯣꯏ ꯃꯃꯥꯡꯍꯣꯏꯗꯨꯒꯣ
ꯎ ꯆꯝꯃꯥꯏ ꯃꯌꯥꯝꯕꯗꯤ ꯅꯨꯄꯤ ꯊꯤꯈ꯭ꯔꯕ ꯃꯌꯥꯝꯕꯗꯤ ꯅꯨ ꯄꯤꯊꯤꯑꯒꯨꯝ ꯇꯧ ꯇꯥꯏꯅ
ꯃꯗꯥ ꯀꯌꯥ
ꯎꯝ
ꯅꯪ ꯌꯥꯝ ꯈꯛꯉꯤꯅ ꯊꯤꯔꯤꯄꯥ ꯃꯥꯜꯂꯤꯦ
ꯇꯒꯦ
ꯑꯣ ꯑꯗꯨꯗꯤ ꯆꯦꯜꯂꯒ ꯊꯤꯗ꯭ꯔꯤꯕ ꯑꯣꯏꯔꯝꯃꯅꯤ ꯀ꯭ꯔꯣꯀꯣꯜꯁꯦ ꯌꯥꯝ ꯅꯨꯡꯁꯤꯗ꯭ꯔꯤꯁ ꯀꯩꯒꯤꯅꯣ ꯑꯩꯅ
ꯀꯅꯥ ꯅꯨꯡꯁꯤꯗꯣꯏꯅꯣꯀꯣꯀꯣ ꯁꯣ ꯀꯩ ꯀꯥꯟꯅꯒꯦ
ꯑꯥ ꯃꯤꯒꯤ ꯄꯣꯆ ꯂꯩꯐꯝꯒꯨꯝꯕꯗ ꯂꯩꯔꯝꯃꯦ ꯌꯥꯝ ꯑꯃꯣꯠꯄ ꯃꯥꯜꯍꯟꯕ ꯀꯛꯆꯤꯡ ꯑꯃ ꯀꯟꯅ ꯇꯥꯅꯔꯤꯃ
ꯎꯝ ꯑꯩ ꯑꯁꯣꯝ ꯔꯨꯝꯗ ꯂꯩꯀꯥꯏ ꯈꯣꯀꯣꯁꯝ ꯂꯩꯔꯝꯃꯤ ꯁ꯭ꯋꯥꯏꯗꯗꯤ ꯂꯩꯇ꯭ꯔꯦꯈꯤꯗ꯭ꯔꯥ
ꯁꯤ ꯋꯥ ꯁꯅ ꯂꯣꯏꯊꯣꯛꯑꯒ ꯇꯥꯛꯁꯅꯧꯕ ꯑꯃ ꯂꯥꯛꯑꯦ ꯐꯅꯤ
ꯎꯝ ꯑꯩꯗꯤ ꯂꯣꯏꯈꯤꯕ ꯑꯩꯅ ꯁꯥꯎꯅꯤ
ꯅꯪ ꯌꯥꯝ ꯉꯟꯅ ꯂꯣꯏꯔꯦ
ꯁꯣꯏꯕꯁꯨ ꯃꯌꯥꯝꯌꯥꯝ ꯌꯥꯎꯒ ꯈꯜꯂꯑꯒ
ꯂꯥꯡꯗ꯭ꯔꯕ
ꯇꯥꯡꯦ
ꯑꯍ ꯀꯩꯅꯣ ꯑꯃꯣꯕ ꯃꯌꯥꯝ ꯈꯤꯜꯂ ꯆꯥꯅꯤꯡꯉꯤ ꯍꯩꯅꯧ ꯑꯃꯨꯟꯕ ꯃꯌꯥꯝ ꯈꯤꯜꯂ ꯆꯥꯅꯤꯡꯉꯦ ꯅꯪ ꯆꯥꯅꯤꯡꯗ꯭ꯔꯥ ꯑꯍꯥꯎ ꯑꯍꯥꯎꯕ ꯃꯈꯜ ꯃꯈꯜ ꯄꯥꯝꯕꯤ ꯑꯃꯈꯛꯇꯪꯒꯤ ꯅꯠꯇꯕ ꯑꯁꯤꯁꯨ ꯍꯥꯎꯔꯝꯗꯧ ꯃꯥꯜꯂꯦꯁꯨ ꯁꯤꯗꯤ ꯍꯥꯎꯏꯤꯅꯦꯍꯦ ꯑꯗꯨꯏ ꯃꯇꯨꯡ ꯇꯥꯕꯗꯨꯗꯤ ꯍꯥꯎꯋꯤ ꯍꯥꯎꯇꯦ ꯀꯥꯏꯅꯒ ꯍꯥꯏꯅꯔꯒ ꯈꯤꯜꯂꯒ ꯈꯥꯏ
ꯍꯩꯗꯧꯕ ꯆꯥꯒꯦ ꯍꯧꯖꯤꯛ ꯌꯥꯝꯝ ꯀꯔꯒ ꯒ ꯈꯔ ꯀ ꯠꯇꯗ
ꯎꯝ ꯌꯥꯡꯈꯩ ꯌꯥꯡꯈꯩꯒ ꯑꯣꯏꯔꯗꯤ ꯇꯥꯛꯁꯦ
ꯐꯗꯣ
ꯑꯩꯅ ꯁꯥꯟꯅꯔꯁꯨ ꯅꯪꯅ ꯁꯥꯟꯅꯔꯁꯨ ꯄꯨꯜꯂꯞ ꯃꯇꯝ ꯃꯥꯡꯃꯤꯟꯅꯩ ꯄꯨꯂꯞ ꯄꯨꯂꯞ ꯐꯪꯉꯗꯤ ꯐꯗꯣꯝꯅꯦ ꯖꯣꯁꯀꯤ ꯇꯥꯏꯞꯇ ꯐꯪꯉꯝꯃꯣꯏꯍꯦ
ꯑꯩꯁꯨꯂꯣ ꯑꯩ ꯁꯣꯝ ꯁꯥꯏꯗꯠꯇꯁꯨ ꯄꯩꯁꯥ ꯆꯪꯕ ꯌꯥꯎꯋꯣꯏ
ꯑꯣ ꯑꯗꯨꯗꯤ ꯈꯪ ꯅꯣꯏ ꯄꯪꯆꯪꯗꯣ ꯆꯪꯉꯁꯦ ꯍꯥꯎ ꯀꯃꯥꯏꯅꯅꯣ
ꯆꯦꯛ ꯆꯥꯕ ꯃꯌꯥꯝ ꯌꯥꯎꯏꯦꯍꯦ ꯄꯨꯂꯞꯇꯤ ꯆꯪꯗꯦ ꯑꯩꯅ ꯆꯦꯛ ꯇꯧꯈ꯭ꯔꯕꯅꯤ
ꯀꯥꯏꯗ ꯀꯥꯏꯗ ꯀꯃꯥꯏꯅ ꯆꯦꯛ ꯇꯧꯔꯤꯅꯣ
ꯐꯔ ꯁꯔ ꯗꯁꯕꯣꯠ ꯅꯅꯗ ꯍꯒ
ꯑꯣꯀꯦ ꯑꯩꯁꯨ ꯌꯦꯡꯒꯦ ꯁꯤ ꯂꯣꯏꯔꯒ ꯑꯃ ꯁꯥꯟꯅꯈꯤꯁꯦ ꯑꯩ ꯌꯥꯝ ꯂꯣꯏꯁꯤꯟꯅꯤꯡꯉꯤ ꯇꯨꯝꯗꯣꯏ ꯁꯔꯨꯛ ꯅꯨꯡꯊꯤꯟ ꯇꯨꯝꯅꯤꯡꯉꯦ ꯑꯗꯨꯝꯨꯝ ꯅꯤ ꯍꯧꯒꯠꯂꯒ ꯁꯤꯒ ꯀꯗꯧꯋ ꯋꯥ ꯇꯕꯅ
ꯋꯥꯕꯅꯦ ꯅꯨꯡꯊꯦꯟ ꯇꯨꯝꯁꯤꯟꯒꯅꯣ ꯑꯩꯕꯨ ꯏꯁꯥ ꯅꯨꯡꯉꯥꯏꯇꯦꯅ ꯉꯔꯥꯡꯕꯨꯗꯤ ꯍꯥꯏꯕ ꯇꯨꯝꯃꯨ
ꯑꯁ ꯑꯩꯗꯤ ꯅꯨꯡꯊꯤꯟ ꯇꯨꯝꯕꯗ ꯑꯁ ꯃꯪꯒ ꯃꯪꯒ ꯑꯩ ꯇꯨꯝꯕ ꯌꯥꯎꯋꯦꯕ ꯑꯗꯨꯅ ꯈꯨꯋꯥ ꯑꯃ ꯁꯥꯥꯁꯩ
ꯌꯥꯝ ꯀꯨꯏꯅ ꯇꯨꯝꯕ ꯐꯠꯇꯦ ꯄꯨꯡꯈꯥꯏꯃꯨꯛ ꯇꯨꯝꯕꯗꯤ ꯀꯩꯝ ꯀꯥꯏꯗꯦ
ꯎꯝ ꯉꯥꯏꯍꯥꯛ ꯑꯣꯏꯕꯣꯏ ꯂꯥꯛꯄꯣꯏꯀꯣ ꯁꯤ ꯂꯣꯏꯔꯒ ꯑꯗꯨꯝ ꯆꯥꯡꯉ ꯂꯥꯏꯦꯀꯣꯏ
ꯎꯝ
ꯑꯣꯏꯣꯏꯗꯔꯦ ꯄꯨꯡ ꯕꯥꯔꯣ ꯄꯨꯡ ꯕꯥꯔꯣꯏ ꯃꯤꯅꯤꯠ ꯇꯔꯥꯃ ꯇꯔꯥꯅꯤꯊꯣꯏ ꯆꯠꯂꯤ